ꯍꯜꯂꯣ ꯗꯌꯥꯂꯛꯁꯃꯤ ꯀꯩꯗꯧꯕꯤꯔꯝꯃꯤꯕꯅꯣ
ꯀꯩꯁꯨ ꯊꯣꯏꯗꯣꯛꯄ ꯇꯧꯗꯦ ꯁꯨꯝ ꯂꯩꯔꯝꯃꯦ ꯍꯥꯏꯇꯥꯔꯦ
ꯑꯣ ꯆꯥꯛ ꯏꯁꯤꯡꯗꯤ ꯎꯅꯔꯕꯣ
ꯆꯥꯛ ꯏꯁꯤꯡꯁꯦ ꯃꯣꯏ ꯊꯣꯡꯉꯦ ꯍꯥꯏꯕꯅꯦ ꯍꯣꯏ ꯑꯩꯕꯨꯗꯤ ꯏꯃꯥꯟꯅꯕꯤꯒꯤꯗ ꯂꯩ ꯅꯪ ꯀꯩꯗꯧꯔꯤꯅꯣ
ꯑꯣ ꯑꯩ ꯂꯥꯏꯔꯤꯛ ꯁꯨꯝ ꯌꯦꯡꯉꯝꯕꯅꯦ
ꯆꯥꯛꯀꯗꯤ ꯆꯥꯔꯕꯣ
ꯑꯥ ꯆꯥꯛꯀꯗꯤ ꯆꯥꯔꯦ ꯑꯗꯨꯝ ꯑꯗꯣ ꯅꯣꯏ ꯀꯩ ꯃꯩꯊꯦꯜ ꯊꯣꯡꯉꯦ ꯍꯥꯏꯒꯦ
ꯈꯪꯗꯦ ꯃꯣꯏꯗꯣ ꯀꯥꯡꯁꯣꯏꯒꯨꯝꯕ ꯑꯆꯝꯕ ꯊꯣꯡꯉꯝꯒꯗꯕ ꯃꯥꯜꯂꯦ
ꯑꯣ ꯑꯗꯨꯗꯤ ꯑꯩꯈꯣꯏꯒ ꯑꯗꯨꯝ ꯃꯥꯟꯅꯔꯦ
ꯉꯁꯤ ꯀꯥꯏ ꯀꯥꯏ ꯆꯠꯂꯨꯔꯒꯦ
ꯉꯁꯤꯁꯦ ꯂꯣꯛꯇꯥꯛꯇ ꯀꯣꯏꯕ ꯆꯠꯂꯨꯔꯦ
ꯅꯪꯗꯤ ꯀꯩꯀꯩ ꯇꯧꯔꯝꯃꯤꯅꯣ
ꯑꯁ ꯑꯩ ꯀꯩꯁꯨ ꯇꯧꯗꯦꯗ ꯉꯁꯤ ꯌꯨꯝꯗꯒꯤ ꯍꯜꯂꯛꯑꯒ ꯋꯥꯀꯤꯡ ꯆꯠꯂꯤ
ꯎꯝ
ꯅꯪꯗꯤ ꯀꯥꯏ ꯀꯥꯢ ꯆꯠꯂꯨꯔꯒꯦ ꯉꯁꯤꯒꯤ
ꯑꯩꯁꯨꯅꯦ ꯉꯥꯏꯍꯥꯛ ꯃꯄꯥꯟ ꯊꯣꯛꯎꯔꯦ ꯍꯪꯆꯤꯠ ꯂꯥꯡꯉꯨꯔꯦ ꯑꯗꯨꯒ ꯍꯟꯖꯜꯂꯛꯄꯗ ꯉꯥꯏꯔꯤꯌꯦ
ꯑꯆꯥꯄꯣꯠ ꯆꯥꯕꯒ ꯆꯠꯂꯨꯔꯕꯣ
ꯑꯆꯥꯄꯣꯠ ꯆꯥꯕꯒ ꯆꯠꯂꯨꯔꯦ ꯕꯣꯔꯥ ꯆꯥꯔꯛꯑꯦ ꯆꯥꯁꯨ ꯊꯛꯂꯛꯑꯦ
ꯀꯩꯒꯤꯅꯣ ꯃꯌꯥꯝ ꯆꯥꯔ ꯀꯌꯥ ꯆꯨꯔꯁꯨ ꯈꯇꯪ ꯆꯥꯔꯛꯏ ꯀꯩꯒꯤꯅꯣ
ꯑꯁ ꯄꯨꯛ ꯄꯤꯛ ꯊꯜꯂꯦꯅ ꯈꯔ ꯈꯛꯇꯪ ꯆꯥꯔꯛꯑꯕ ꯑꯗꯣ ꯀꯩꯅꯣꯝ ꯍꯪꯒꯦꯅ ꯇꯧꯔꯛꯄꯅꯤ
ꯍꯪꯉꯣ ꯀꯩꯅꯣ
ꯑꯩꯈꯣꯏ ꯍꯟꯗꯛ ꯑꯩꯈꯣꯏ ꯑꯗꯥꯏꯗ ꯂꯩꯅꯥ ꯑꯃ ꯌꯥꯝ ꯇꯣꯏꯅ ꯁꯟꯗꯣꯔꯛꯑꯦ ꯍꯥꯏ ꯅꯪ ꯇꯥꯟꯅꯕ꯭ꯔꯣ ꯅꯣꯏ ꯗꯥꯏꯗꯗꯤ
ꯑꯦ ꯀꯩ ꯂꯩꯅꯥꯅꯣ ꯍꯥꯏꯖꯦ
ꯈꯪꯗꯦ ꯄꯨꯛ ꯌꯥꯝꯅ ꯅꯥꯔꯒꯒ ꯇꯧꯋꯦ ꯍꯥꯏꯌꯦ
ꯑꯣ ꯑꯗꯨꯕꯨꯗꯤ ꯑꯣ ꯀꯩꯁꯨ ꯑꯣꯏꯔꯝꯃꯣꯏ ꯃꯣꯔꯦ ꯃꯣꯔꯣꯛ ꯑꯇꯦꯛꯄ ꯊꯣꯛꯄ ꯄꯟꯊꯥ ꯑꯣꯏꯕꯩ ꯑꯣꯏꯔꯝꯅꯤ ꯃꯣꯔꯣꯛ ꯑꯇꯦꯛꯄ ꯊꯣꯛꯄꯁꯦ ꯇꯧꯕꯅꯦ ꯑꯗꯨꯃꯥꯏꯅ
ꯑꯣ ꯑꯗꯨꯏ ꯑꯣꯏꯕ ꯇꯥꯏ
ꯂꯥꯏꯔꯤꯛ ꯂꯥꯏꯁꯨꯒꯗꯤ ꯀꯃꯥꯏ ꯀꯃꯥꯏꯅ ꯇꯧꯔꯤꯒꯦ ꯅꯪꯕꯣ
ꯂꯥꯏꯔꯤꯛꯁꯦ ꯑꯗꯨꯝ ꯑꯣꯏꯔꯥꯏꯔꯤ ꯍꯟꯇꯛ ꯄꯔꯤꯈꯥꯁꯨ ꯅꯛꯁꯤꯜꯂꯛꯑꯦ ꯀꯃꯥꯏ ꯇꯧꯗꯣꯏꯅꯣ ꯈꯪꯗꯦ ꯅꯪꯗꯤ ꯀꯃꯥꯏ ꯇꯧꯔꯤꯒꯦ
ꯑꯁ ꯑꯩꯁꯨ ꯈꯔ ꯈꯔ ꯄꯥꯕ ꯍꯧꯔꯝꯕꯅꯦ ꯑꯗꯣ ꯀꯃꯥꯏꯅ ꯇꯧꯗꯣꯏꯅꯣ ꯈꯪꯗꯦ ꯄꯥꯒꯗꯕꯅ ꯌꯥꯝꯃꯦ
ꯌꯥꯝꯃꯦ ꯑꯣꯖꯥꯅꯁꯨ ꯃꯌꯥꯝ ꯄꯤꯁꯤꯜꯂꯛꯑꯦ ꯍꯟꯇꯛ
ꯑꯗꯨꯅꯦ ꯀꯣꯛꯀ ꯉꯥꯎꯋꯦ ꯏꯕꯦꯝꯃꯥ ꯀꯩꯗꯧꯗꯣꯏꯅꯣ
ꯑꯗꯨꯅꯤ ꯑꯩꯁꯨꯅꯦ ꯄꯥꯈꯠꯂꯤꯕꯅꯦ ꯇꯥꯡ ꯇꯔꯦꯠꯇꯒꯤ ꯑꯦꯛꯖꯥꯝ ꯂꯩ ꯑꯥ ꯄꯔꯤꯈꯥ ꯍꯧꯅꯤꯅ ꯍꯥꯏꯕ꯭ꯔꯥ ꯀꯩꯅꯣꯝ ꯍꯥꯏꯌꯦ
ꯍꯣꯏ ꯑꯗꯨꯅꯦ ꯅꯪ ꯁꯦꯃꯤꯁꯇꯔꯁꯨ ꯆꯞ ꯃꯥꯟꯅꯩꯅꯤꯅ ꯀꯃꯥꯏꯅ ꯇꯧꯗꯣꯏꯅꯣ ꯈꯪꯗꯦ ꯑꯗꯨꯅ ꯂꯨꯗꯣꯔꯤꯕ꯭ꯔꯥ ꯂꯥꯏꯗꯣꯔꯤꯕ꯭ꯔꯥ
ꯑꯗꯨꯅꯦ ꯑꯁ ꯌꯥꯝ ꯄꯥꯈꯠꯂꯦ
ꯅꯣꯏ ꯆꯥꯛꯇꯤ ꯀꯃꯥꯏ ꯇꯧꯕꯅꯣ
ꯆꯥꯛꯁꯦ ꯊꯣꯡꯉꯝꯗꯧꯕ ꯃꯥꯜꯂꯦ
ꯅꯣꯏ ꯊꯣꯡꯉ ꯆꯥꯟꯅꯗꯣꯏꯔꯣ
ꯊꯣꯡꯉꯒ ꯆꯥꯟꯅꯗꯣꯏꯅꯦ
ꯆꯥꯛꯇꯤ ꯀꯩꯗꯧꯉꯩꯗꯩꯩ ꯀꯩꯗꯧꯉꯩꯗꯩꯩ ꯄꯤꯅꯤ ꯍꯥꯏꯒꯦ ꯆꯥꯛꯇꯤ
ꯆꯥꯛꯁꯦ ꯇꯥꯡ ꯇꯔꯥꯃꯉꯥꯗꯒꯤ ꯑꯥ ꯇꯥꯡ ꯇꯔꯥꯃꯉꯥꯔꯣ ꯇꯥꯡ ꯃꯉꯥꯔꯣ ꯀꯥꯎꯊꯣꯛꯈ꯭ꯔꯦ ꯑꯗꯥꯏꯗꯒꯤ ꯇꯥꯡ ꯃꯉꯥ ꯃꯥꯜꯂꯦ ꯇꯥꯡ ꯃꯉꯥꯗꯒꯤ ꯄꯤꯅꯤ ꯍꯥꯏꯕꯅꯦ
ꯑꯩꯈꯣꯏꯗꯤ ꯇꯥꯡ ꯇꯔꯨꯛ ꯑꯗꯥꯏꯗꯒꯤ ꯄꯤꯅꯤ ꯍꯥꯏ
ꯑꯣ ꯅꯪ ꯑꯗꯨꯗ ꯂꯩꯕ ꯅꯨꯡꯉꯥꯏꯕ꯭ꯔꯣ ꯑꯗꯨꯗ ꯂꯩꯕ ꯅꯨꯡꯉꯥꯏꯕ꯭ꯔꯣ
ꯂꯩꯕꯕꯨ ꯅꯨꯡꯉꯥꯏ ꯀꯩꯗꯧꯔꯨꯅꯤ ꯏꯃꯨꯡꯒꯤ ꯊꯕꯛ ꯑꯝꯇꯥ ꯂꯣꯏꯁꯟꯕꯁꯨ ꯅꯠꯇꯦ ꯍꯣꯁꯇꯦꯜꯅꯤꯅ
ꯆꯥꯛ ꯈꯔ ꯆꯥ ꯂꯥꯏꯔꯤꯛ ꯈꯔ ꯄꯥ ꯄꯪꯂꯩ ꯂꯩꯕꯕꯨ
ꯎꯝ ꯍꯟꯇꯛ ꯄꯔꯤꯈꯥꯒꯤꯁꯦ ꯀꯃꯥꯏ ꯇꯧꯗꯣꯔꯤꯒꯦ ꯀꯌꯥꯝ ꯄꯥꯔꯒꯦ
ꯄꯔꯤꯈ꯭ꯌꯥꯒꯤ ꯄꯥꯕ ꯍꯧꯕꯗ ꯉꯥꯏꯔꯤꯃꯦ
ꯑꯩꯁꯨꯅꯤ ꯑꯣꯖꯥꯅ ꯄꯤꯕ ꯄꯔꯤꯈꯥꯒꯤ ꯁꯤꯡꯗꯨꯁꯨ ꯌꯥꯝ ꯂꯨꯏꯌꯦ
ꯑꯔꯨꯕ ꯉꯥꯛꯇ ꯒꯌ꯭ꯥꯟꯒꯥ ꯑꯝ ꯇꯥꯁꯜꯂꯛꯇ꯭ꯔꯦ
ꯑꯁꯦꯡꯕꯒꯤ
ꯀꯃꯥꯏ ꯀꯃꯥꯏ ꯇꯧꯗꯣꯏꯅꯣ ꯈꯪꯗꯦ ꯄꯥꯈꯠꯂꯦ ꯌꯥꯝꯅ
ꯑꯗꯨꯅꯦ ꯏꯕꯦꯝꯃ ꯑꯁ ꯈꯪꯗꯦ ꯂꯦꯡꯒꯨ꯭ꯌꯁꯇꯤꯛꯁꯦ ꯀꯃꯥꯏꯅ ꯄꯥꯗꯣꯏꯅꯣ ꯒ꯭ꯌꯥꯟ ꯑꯝ ꯇꯥꯥꯁꯤꯟꯂꯛꯇ꯭ꯔꯦ
ꯍꯣꯏ ꯑꯗꯨꯁꯨ ꯂꯨꯏꯌꯦꯀꯣ ꯂꯣꯟ ꯅꯩꯅꯕꯒꯤꯅꯤꯅ
ꯂꯣꯟꯕꯨ ꯅꯩꯅꯔꯗꯤ ꯏꯔꯨꯗ ꯂꯨꯔꯦ
ꯑꯁꯦꯡꯕꯒꯤ ꯂꯣꯟꯕꯨ ꯅꯩꯅꯔꯗꯤ ꯂꯨꯏꯌꯦꯗꯨꯅꯤ ꯑꯁ ꯂꯣꯟ ꯅꯩꯅꯕꯗ ꯌꯥꯎꯔꯤꯁꯀꯣ ꯑꯁ ꯃꯃꯤꯡ ꯈꯪꯅꯕ ꯅꯥꯎꯟꯒꯨꯝꯕ ꯑꯗꯨꯒꯨꯝꯕꯗꯨ ꯈꯛꯇꯡ ꯑꯣꯏꯔꯗꯤ ꯐꯩꯌꯦ ꯀꯗꯥꯏꯗꯒꯤ ꯑꯩꯈꯣꯏꯅ ꯑꯃꯨꯛꯐꯥꯎ ꯇꯥꯗ꯭ꯔꯤꯕ ꯃꯌꯥꯝ ꯌꯥꯎꯁꯜꯂꯛꯑꯦ ꯑꯁ ꯃꯥꯁꯇꯔ ꯇꯝꯕꯁꯦ ꯌꯥꯝ ꯋꯥꯕ ꯖꯥꯠꯅꯤꯗꯀꯣ
ꯑꯗꯨꯅꯦꯃꯤ ꯃꯤꯅ ꯂꯥꯏꯔꯤꯛ ꯇꯝꯅꯩꯌꯦꯅ ꯇꯝꯅꯤꯡꯗꯅ ꯇꯝꯖꯜꯂꯨꯔꯦ ꯑꯗꯨꯒ ꯃꯊꯥ ꯁꯥ
ꯃꯊꯥꯁꯤ ꯁꯥꯃꯤꯟꯅꯁꯤ ꯂꯣꯏ ꯁꯥꯔꯝꯗꯣꯏꯅꯤ
ꯑꯗꯨꯅꯦ ꯇꯝꯁꯤꯜꯂꯨꯔꯕꯅꯤꯅ ꯂꯣꯏꯁꯟꯗꯕꯗꯤ ꯌꯥꯗꯕꯅꯤꯅ
ꯎꯝ ꯀꯃꯥꯏ ꯇꯧꯗꯣꯏꯅꯣ ꯈꯪꯗꯦ
ꯈꯔ ꯄꯥ ꯈꯔ ꯄꯥꯗ
ꯑꯁꯦꯡꯕ
ꯈꯔ ꯄꯥ ꯈꯔ ꯄꯥꯗ ꯇꯧꯔꯒ ꯑꯗꯨꯝ ꯂꯣꯏꯁꯟ ꯇꯥꯝꯅꯤ
ꯈꯔ ꯄꯥ ꯈꯔ ꯄꯥꯗ ꯑꯩꯁꯨꯅꯦ ꯑꯗꯨꯃꯥꯏꯅ ꯇꯧ ꯇꯥꯝꯅꯤ ꯑꯦꯛꯖꯥꯝꯗꯤ ꯊꯥꯗꯕ ꯌꯥꯗꯦ ꯄꯔꯤꯈꯥꯗꯤ
ꯃꯥꯅꯦ ꯄꯥꯗꯕꯗꯤ ꯌꯥꯗꯦ ꯕꯦꯛ ꯆꯥꯕꯗꯤ ꯌꯥꯗꯕꯅꯤꯅ
ꯎꯝ ꯃꯅꯤꯄꯨꯔꯤ ꯂꯧꯋꯦ ꯅꯪ ꯍꯛꯆꯤꯠ ꯂꯥꯡꯕ ꯊꯣꯛꯏꯌꯦ ꯃꯄꯥꯟꯗ ꯑꯩꯈꯣꯏ ꯑꯩꯈꯣꯏꯒꯤ ꯁꯨꯃꯥꯡꯗ ꯊꯣꯛꯏꯅꯦ
ꯑꯣ
ꯅꯪꯗꯤ ꯂꯥꯏꯔꯤꯛ ꯇꯧꯔꯤ ꯑꯣꯏꯔꯝꯅꯤ
ꯍꯣꯏ
ꯇꯧꯊꯣꯛꯑꯣ ꯇꯧꯊꯣꯛꯑꯣ ꯐꯖꯅ ꯍꯟꯇꯛ ꯄꯔꯤꯈꯥꯒꯤ
ꯄꯔꯤꯈ꯭ꯌꯥꯁꯦ ꯂꯩꯔꯝꯗ꯭ꯔꯗꯤꯅꯦ ꯑꯩꯈꯣꯏꯁꯦ ꯋꯥꯔꯣꯏꯗꯝꯅꯦ
ꯎꯝ ꯍꯟꯇꯛ ꯑꯩꯈꯣꯏꯒꯤ
ꯋꯥꯍꯜꯂꯦ ꯍꯣꯏꯗ ꯄꯔꯤꯈꯥ ꯇꯧꯕꯁꯨ ꯐꯩꯗ
ꯍꯣꯏꯗ
ꯄꯩꯈꯥ ꯇꯧꯔꯗꯤ ꯂꯥꯏꯔꯤꯛ ꯄꯥꯅꯤꯡꯗꯣꯏꯅꯦ
ꯃꯥꯅꯦ
ꯄꯩꯈꯥ ꯇꯧꯗ꯭ꯔꯒꯅ ꯄꯥꯗ꯭ꯔꯦ
ꯑꯩꯈꯣꯏ ꯗꯥꯎ ꯌꯥꯝ ꯌꯥꯗꯦꯀꯣ ꯄꯔꯤꯈꯥꯒꯤ ꯄꯔꯤꯈꯥꯁꯦ ꯇꯥꯡ ꯇꯔꯥ ꯇꯔꯦꯠꯇ ꯂꯩꯕꯗꯣ ꯑꯗꯨ ꯇꯥꯡ ꯇꯔꯥ ꯇꯔꯨꯛꯇ ꯑꯩꯈꯣꯏꯒꯤ ꯀꯥꯡ ꯀꯨꯝꯍꯩꯗꯣ ꯑꯩ ꯆꯠꯅꯤꯡꯕꯅꯦꯕ ꯀꯃꯥꯏꯅ ꯇꯧꯗꯣꯏꯅꯣ ꯈꯪꯗꯦ
ꯈꯪꯗꯦ ꯢꯕꯦꯝꯃꯥ ꯄꯩꯈꯥꯁꯤꯅꯅꯦ ꯁꯠ ꯂꯥꯎ ꯇꯧꯊꯣꯛꯑꯒꯁꯨ ꯂꯣꯏꯁꯟꯗꯦ
ꯑꯗꯨꯅꯦ ꯑꯁ ꯅꯪ ꯆꯠꯅꯤꯡꯗ꯭ꯔꯣ ꯀꯥꯡꯗꯣ
ꯀꯥꯡꯒ ꯆꯠꯂꯔꯣꯏꯗ ꯑꯦꯛꯖꯥꯝ ꯂꯩꯁꯟꯕꯅꯤꯅ ꯀꯩꯗꯧꯅꯤ ꯀꯥꯡ ꯆꯠꯂꯒ
ꯑꯗꯨ ꯈꯦꯆ꯭ꯔꯤꯗꯤ ꯆꯥꯕ ꯌꯥꯕꯅꯤ
ꯈꯦꯆ꯭ꯔꯤ ꯍꯧꯔ ꯆꯥꯊꯦꯛꯑ ꯂꯣꯢꯔꯦ ꯀꯩꯅꯣ
ꯍꯣꯏ ꯆꯥꯊꯣꯛꯑꯒ ꯂꯣꯏꯔꯦ
ꯎꯇꯤ ꯑꯁꯪꯕ ꯄꯥꯝꯕ꯭ꯔꯣ ꯑꯉꯧꯕ ꯄꯥꯝꯕ꯭ꯔꯣ
ꯎꯇꯤ ꯑꯁꯪꯕ ꯆꯥꯁꯦ ꯑꯉꯧꯕꯁꯨ ꯆꯥꯗꯤ ꯆꯥꯅꯤꯡꯉꯦ ꯑꯗꯣ ꯑꯉꯧꯕꯗꯤ ꯑꯗꯨꯝ ꯆꯥꯏꯌꯦ ꯑꯁꯪꯕ ꯆꯥꯗꯕ ꯀꯨꯏꯔꯦ ꯑꯁꯪꯕ ꯑꯣꯏꯅ ꯆꯥꯁꯦ
ꯑꯗꯨꯅ ꯐꯗꯧ ꯃꯥꯂꯦ
ꯎꯝ ꯄꯀꯧꯔꯥꯁꯨ
ꯄꯀꯧꯔꯥꯁꯨ ꯍꯥꯞꯁꯦ
ꯍꯣꯏ ꯅꯪ ꯄꯀꯧꯔꯥ ꯇꯧꯕ ꯍꯩꯕꯗꯥꯏꯅꯦ
ꯍꯩ ꯌꯥꯝ ꯀꯟꯅ ꯍꯩꯕ ꯑꯣꯏꯗꯦ ꯑꯗꯨ ꯑꯣꯏꯔꯁꯨ ꯄꯪꯁꯦꯝ ꯁꯦꯝꯃ ꯄꯪꯁꯥ ꯆꯥꯔ ꯂꯣꯏꯔꯦ ꯄꯪꯁꯥ ꯆꯥꯕꯩꯕꯣ
ꯍꯣꯏꯗ ꯍꯦ ꯊꯝꯕꯥꯜ ꯃꯅꯥꯁꯨ ꯊꯝꯅꯥꯗꯣ ꯑꯗꯨꯁꯨ ꯑꯩꯈꯣꯏ ꯄꯨꯈ꯭ꯔꯤꯗꯩ ꯍꯦꯛꯑꯁꯦ ꯑꯗ ꯊꯝꯆꯦꯠꯁꯨ ꯍꯦꯛꯑꯁꯦ
ꯍꯣꯏ ꯑꯗꯨꯒ ꯐꯖꯅ ꯊꯣꯡꯉꯦꯗꯅ ꯅꯥꯀꯨꯞ ꯀꯄꯤ ꯆꯦꯡꯗꯤ ꯑꯩꯈꯣꯏ ꯄꯨꯅꯔꯛꯄꯩ ꯂꯩꯗꯅ ꯑꯗꯨꯒ ꯅꯥꯀꯨꯞꯄꯤ ꯀꯩꯀꯥꯗꯣ ꯐꯖꯅ ꯍꯦꯛꯑꯒ ꯐꯖꯅ ꯍꯦꯛꯑꯒ ꯂꯩꯔꯒ ꯃꯣꯔꯣꯛ ꯑꯇꯦꯛꯄ ꯀꯩꯀꯥ ꯂ ꯑꯩ ꯂꯩꯔ ꯈꯣꯠꯂꯒ ꯇꯧꯗ ꯌꯥꯎꯔꯣꯏ
ꯍꯣꯏ ꯑꯗꯨꯃꯥꯏꯅ ꯇꯧꯔꯒ
ꯑ ꯑꯗꯣ ꯑꯦꯛꯖꯥꯝ ꯂꯣꯏꯔꯒ ꯆꯥꯗꯕꯗꯤ ꯌꯥꯔꯣꯏꯌꯦ ꯑꯦꯛꯖꯥꯝ ꯃꯃꯥꯡꯗꯗꯤ ꯀꯂꯥꯁꯨ ꯌꯥꯔꯛꯑꯣꯏ ꯍꯥꯏꯗꯤ ꯂꯥꯏꯔꯤꯛ ꯄꯥꯅꯕꯅꯤꯅꯀꯣ
ꯍꯣꯏ ꯄꯔꯤꯈꯥꯁꯦꯗꯪ ꯊꯨꯅ ꯂꯣꯏꯁꯤꯜꯂꯗꯤ ꯀꯥꯡ ꯀꯨꯝꯍꯩꯗꯨ ꯌꯥꯎꯕ ꯅꯪꯒꯗꯕꯅꯦꯕ ꯑꯗꯨꯕꯨ ꯑꯩꯈꯣꯏꯒꯤ ꯃꯅꯤꯄꯨꯔꯁꯦ ꯏꯔꯥꯡ ꯌꯥꯝ ꯊꯣꯛꯄꯁꯤꯅꯦ ꯄꯩꯈꯥꯁꯦ ꯁꯨꯝ ꯌꯩꯊꯣꯛꯑꯒ ꯂꯩꯕꯁꯦ
ꯎꯝ ꯃꯤ ꯑꯇꯣꯞꯄ ꯗꯤꯄꯥꯔꯠꯃꯦꯟꯒꯤꯗꯤ ꯂꯣꯏꯅꯕꯁꯨ ꯌꯥꯎꯈ꯭ꯔꯕꯅꯤꯅ
ꯍꯣꯏ ꯃꯣꯏꯒꯤꯗꯤ ꯃꯊꯪꯒꯤꯐꯧ ꯀꯥꯟꯅꯕꯈ ꯂꯣꯏ ꯇꯝꯅꯈ꯭ꯔꯦ ꯑꯩꯈꯣꯏꯈꯛ ꯉꯥꯏꯍꯧꯔꯦ
ꯁꯦꯂꯦꯕꯁ ꯀꯩꯀꯥꯁꯨ ꯑꯝꯇ ꯂꯥꯛꯄ ꯂꯣꯏꯗ ꯀꯩꯅꯣ ꯇꯗꯣꯏꯦꯒ꯭ꯌꯥꯟ ꯑꯃ ꯇꯥꯗꯦ
ꯑꯁꯦꯡꯕꯒꯤ ꯑꯣꯖꯥꯗ ꯍꯥꯏꯒꯗꯕꯁꯨ ꯑꯣꯖꯥ ꯂꯣꯏ ꯊꯕꯛ ꯆꯤꯜꯂꯦ ꯀꯥꯂꯦꯟ ꯁꯨꯇꯤꯁꯨ ꯊꯥꯕꯅꯤꯅꯀꯣ
ꯎꯝ ꯁꯝꯃꯔ ꯚꯦꯀꯦꯁꯟꯁꯤꯃ ꯂꯩꯔꯝꯗ ꯇꯥꯔꯒꯗꯤ ꯈꯔꯁꯨ ꯐꯒꯗꯕ
ꯑꯁꯦꯡꯕꯒꯤꯦ ꯅꯍꯥꯟꯅ ꯂꯣꯏꯖꯒꯗꯕꯅꯦꯕ ꯑꯗꯣ ꯃꯣꯏꯅ ꯀꯥꯂꯦꯟꯁꯤꯇꯤ ꯂꯩꯁꯟꯈꯤꯕꯒꯤ
ꯍꯣꯏ
ꯀꯞꯄꯁꯨ ꯅꯪꯗ꯭ꯔꯦ
ꯁꯝꯃꯔ ꯚꯦꯀꯦꯁꯟ ꯂꯩꯕꯁꯤꯅ ꯂꯣꯏ ꯊꯠꯈ꯭ꯔꯦ ꯄꯨꯝꯅꯃꯛ
ꯆꯠꯈ꯭ꯔꯦ ꯑꯩꯈꯣꯏ ꯗꯥꯎ ꯌꯥꯝ ꯌꯥꯗꯦ
ꯑꯉꯥꯡꯅ ꯃꯣꯏꯗꯤ ꯂꯣꯏꯒꯦꯔꯥ ꯂꯣꯏꯔꯣꯏꯒꯦꯔꯥ ꯑꯗꯨꯝ ꯍꯪꯒꯣꯝ ꯊꯣꯛꯄꯅꯤ ꯑꯗꯨꯝ ꯍꯪꯗꯣꯔꯛꯀꯅꯤ
ꯑꯗꯨꯅꯦ ꯍꯥꯏꯁꯦ ꯑꯁ ꯑꯣꯖꯥꯗꯤ ꯑꯗꯨꯝ ꯍꯪꯉꯛꯀꯅꯤ ꯑꯗꯨꯗꯒꯤ ꯍꯟꯗꯛꯁꯦ ꯀꯩꯅꯣꯁꯨ ꯆꯦꯟꯖ ꯇꯧꯔꯛ ꯎꯝ ꯍꯣꯉꯛꯄꯒꯤ ꯀꯥꯂꯦꯟꯒꯨꯝꯕꯁꯨ ꯆꯪꯉꯛꯄꯁꯤꯗ ꯈꯪꯗꯦ ꯏꯁꯤꯡ ꯨꯝꯕ ꯆꯥꯅꯗꯕꯩꯔꯥ ꯅꯣꯡꯁꯨ ꯇꯥꯕꯩꯔꯥ ꯈꯪꯗꯦ ꯅꯥꯕꯁꯨ ꯂꯣꯏ ꯅꯥꯅꯩꯌꯦꯀꯣ ꯑꯗꯨꯗ ꯂꯣꯛ ꯇꯧꯕꯗꯣ ꯈꯅꯥꯎ ꯅꯥꯕꯒꯨꯝꯕꯗꯣ ꯑꯗꯨ ꯌꯥꯝ ꯅꯥꯟꯅꯩꯌꯦ ꯑꯩꯁꯨ ꯍꯟꯇꯛ ꯅꯥꯔꯨꯔꯕꯅꯤ
ꯍꯣꯏ ꯍꯣꯏ ꯑ ꯑꯗꯣ ꯍꯣꯏ ꯑꯗꯨꯅꯕꯨ ꯍꯣꯠꯅꯧ ꯅꯪꯁꯨ ꯀꯩꯅꯣ ꯇꯧꯔꯒꯦ ꯊꯝꯃꯒꯦ ꯑꯩ ꯆꯥꯛ ꯏꯁꯤꯡ ꯊꯣꯡꯅꯉꯥꯏ ꯇꯧꯔꯨꯒꯦꯒꯦ
ꯍꯣꯏ ꯍꯣꯏ
ꯎꯝ ꯊꯝꯃꯦ ꯊꯝ ꯐꯖꯅ ꯂꯩꯔꯛꯎ
ꯑ ꯍꯣꯏ
ꯑ
ꯎ